ꯑꯣ
ꯌꯥꯕ꯭ꯔꯣꯚꯣ
ꯎꯝ
ꯚ ꯖꯦꯔꯣ ꯖꯦꯔꯣ ꯐꯥꯏꯚ ꯁꯚ ꯅꯈꯣꯏꯅꯦ ꯇꯨꯝꯅꯤꯡꯕ ꯃꯥꯜꯂꯦꯗ ꯀꯩꯅ ꯎꯝ
ꯅꯪ ꯀꯩꯅꯣ ꯇꯧꯕ꯭ꯔꯥ ꯅꯪ ꯃꯅꯨꯡꯗ ꯑꯃꯨꯛ ꯆꯪꯈ꯭ꯔꯕꯣ
ꯑꯥ
ꯑꯩꯁ ꯅꯪ ꯃꯅꯨꯡꯗ ꯆꯪꯈ꯭ꯔꯕꯣꯕ
ꯆꯪꯗꯦ
ꯑꯁ ꯅꯪ ꯅꯪꯁ ꯑꯅꯝ ꯌꯥꯝ ꯀꯜꯂꯝꯗꯧ ꯃꯥꯜꯂꯦ
ꯀꯩꯅꯩꯅ
ꯑꯅꯧ ꯌꯥꯝ ꯀꯜꯂꯝꯗꯧ ꯃꯥꯜꯂꯦꯕ ꯅꯪꯁꯨ
ꯀꯟꯗꯦꯗ ꯏꯆꯝ ꯆꯝꯖꯕ
ꯏꯁ ꯑ
ꯅ ꯏꯆꯝ ꯆꯝꯁꯨ ꯑꯩ ꯑꯩꯕꯨ ꯏꯝ ꯀꯜꯂꯦ ꯀꯑ
ꯑꯩꯅꯦ ꯅꯣꯡ ꯆꯨꯔꯁꯨ ꯃꯄꯥꯗ ꯑꯗꯨꯝ ꯂꯩꯕꯗꯣ
ꯈꯪꯉꯤꯗꯨꯅꯤ ꯅꯦꯠꯋꯥꯛ ꯌꯥꯗꯦ ꯍꯥꯏꯁꯤ
ꯈꯪꯉꯦ ꯑꯗꯨ ꯑꯣꯏꯔꯁꯨ ꯍꯥꯏꯗꯤ ꯅꯪ ꯅꯣꯡ ꯃꯔꯛꯇ ꯑꯗꯨꯝ ꯂꯩꯔꯕ
ꯃꯥꯡꯒꯣꯜ ꯂꯩ ꯀꯩꯅꯣ ꯃꯪꯒꯣꯜꯗ ꯃꯥꯡꯒꯣꯟꯜ ꯂꯩ
ꯀꯩꯅꯌꯥ ꯊꯣꯛꯑꯂꯑꯦ ꯑꯗꯨ ꯅꯣꯡ ꯆꯨꯨꯔꯦ ꯀꯥꯏꯅ ꯂꯦꯞꯄꯒ ꯏꯅꯣ ꯂꯛꯁꯤ ꯗꯁꯥ ꯑꯣ
ꯌꯥꯖꯔꯦ
ꯅꯪ ꯏꯁꯩ ꯁꯛꯄꯨ ꯍꯩꯕ꯭ꯔꯣ
ꯏ ꯀꯗꯥꯅꯤ ꯈꯟꯖꯦꯁꯤ ꯀ ꯇ ꯍꯥꯏꯁꯤꯂ ꯊꯦꯡꯉꯔꯤ
ꯑ ꯁꯛꯑꯣ ꯀꯩꯅꯣ
ꯅ ꯀꯣ ꯅ ꯏ ꯇꯥꯅꯤ ꯀꯣ
ꯑꯩꯗꯤ ꯏꯁꯩ ꯌꯥꯝ ꯄꯥꯝꯃꯦ ꯑꯩ ꯑꯩ ꯈꯣꯟꯅ ꯊꯤꯒꯦꯔꯥ ꯐꯖꯒꯦꯔꯥ ꯈꯪꯗꯦ ꯑꯁ ꯑꯗꯨꯒꯨꯝꯕ ꯗꯔꯀꯥꯔꯗꯗ ꯑꯩꯅ ꯁꯪꯅꯤꯡꯉꯗꯤ
ꯁꯗꯤ ꯄꯥꯝꯃꯦꯗꯨꯣ ꯈꯪ ꯑꯦ ꯈꯪ ꯊꯤ ꯌꯥ ꯈꯪꯅꯤ ꯏꯃꯥꯅꯤ ꯁꯛꯇꯦ ꯏꯃꯥ ꯑꯩꯈꯣꯏ ꯃꯔꯨꯞ ꯈꯣꯏ ꯂꯩꯔꯗꯤ ꯑꯗꯨꯝ ꯁꯛꯑꯦꯗ
ꯑꯣ
ꯃꯔꯣꯏ ꯃꯔꯨꯞ ꯈꯣꯏ ꯂꯩꯔꯗꯤ ꯀꯔꯥꯎ ꯀꯦꯒꯨꯝꯕ ꯇ꯭ꯔꯦꯀꯨꯝꯕ ꯂꯩ ꯑꯩꯗꯤ ꯑꯗꯨꯝ ꯁꯛꯈꯥꯏꯔꯦ ꯀꯩꯅꯣ
ꯑꯁ ꯅꯣꯏ ꯅꯨꯄꯥꯈ ꯑꯩ ꯁꯨꯃꯥꯏꯅ ꯇꯧꯕꯗ ꯌꯥꯝ ꯊꯦꯡꯅꯈ꯭ꯔꯥ
ꯑꯥ
ꯁꯤꯗ ꯑꯩꯈꯣꯏ ꯃꯅꯥꯛꯇ ꯂꯩꯕ ꯌꯨꯝꯁꯤꯕꯣ ꯄꯨꯡ ꯇꯔꯥꯃꯥꯊꯣꯏ ꯄꯨꯡ ꯇꯔꯥꯃꯥꯊꯣꯏ ꯃꯈꯥꯏ ꯇꯥꯏꯦꯣꯡ ꯄꯥꯔꯇꯤ ꯇꯧꯔꯒ ꯌꯨ ꯊꯛꯄ ꯃꯥꯜꯂꯦꯕ ꯃꯣꯏꯗꯣ ꯇꯨꯝꯕ ꯌꯥꯗ꯭ꯔꯦꯕ ꯌꯨꯝꯊꯪꯅꯕ ꯃꯣꯏꯅ ꯇꯧꯨꯔꯕꯅꯤꯅ ꯑꯗꯣ ꯏꯁꯩꯗ ꯊꯥꯔꯒ ꯁꯨꯔꯗꯨꯁꯨ ꯆꯥꯗꯕꯀꯣ ꯃꯣꯏ ꯁꯛꯄꯗꯣ
ꯎ ꯎ
ꯇꯨꯝꯕꯁꯨ ꯌꯥꯗꯕ ꯑꯁ ꯑꯗꯨꯁꯨ ꯃꯥꯏꯀ꯭ꯔꯣꯐꯣꯟ ꯊꯝꯃꯒ ꯁꯛꯑꯒ ꯂꯩꯕꯅꯦꯕ ꯃꯣꯏ ꯑꯩꯈꯣꯏꯗꯣ
ꯂꯥꯎꯔꯛꯄ ꯌꯥꯗ꯭ꯔꯣ ꯅꯪꯁꯨ ꯇꯨꯝꯕ ꯌꯥꯔꯦ
ꯑꯗꯣ
ꯑꯩ ꯑꯩꯗꯤ ꯂꯥꯎꯗꯦ ꯑꯗꯣ ꯃꯤ ꯊꯪꯅꯕꯁꯤꯡꯗꯣ ꯂꯥꯎꯋꯦ ꯅꯣꯏ ꯈꯛꯇꯪ ꯂꯩꯕ꯭ꯔꯣ ꯣ ꯁꯤꯕꯨ ꯇꯨꯝꯕ ꯌꯥꯗ꯭ꯔꯦ ꯈꯣꯠꯇ꯭ꯔꯦꯅ ꯑꯗꯨꯝ ꯂꯥꯎꯋꯦ
ꯑꯩꯈꯣꯏꯁꯨ ꯑꯩꯈꯣꯏ ꯅꯍꯥꯟ ꯏꯃꯥꯟꯅꯈꯣꯏ ꯐꯥꯔꯝ ꯍꯥꯎꯁ ꯆꯕꯅꯦꯕ ꯑꯩꯈꯣꯏ ꯈꯤꯇꯪ ꯂꯥꯎ ꯁꯔꯨꯔꯕ ꯃꯥꯜꯂꯦ ꯃꯣꯏ ꯈꯨꯟ ꯈꯨꯟ ꯈꯣꯏꯒꯤ ꯀꯩꯅꯣ ꯑꯣꯏ ꯚꯣꯂꯦꯟꯇꯤꯌꯥꯔ ꯑꯣꯏꯗꯣ ꯂꯥꯛꯑꯦ ꯀꯩ ꯀꯩ ꯇꯧꯔꯒꯦ ꯈꯟꯅꯕꯒꯨꯝꯕ ꯌꯥꯎꯔꯦ
ꯁꯦ ꯊꯥꯔ ꯁꯕꯗꯨꯣ ꯁꯔꯗ ꯑꯃ ꯐꯁ ꯊꯗ ꯃꯥꯜꯦ ꯋꯥ
ꯂꯔꯦꯗꯅ ꯈꯋꯥꯟꯗ
ꯌꯥꯔꯦꯣ ꯎꯝ
ꯈꯣꯟꯊꯤꯔꯁꯨ ꯏꯁꯩ ꯁꯨꯔꯗꯣ ꯆꯥꯔꯗꯤ ꯑꯗꯨꯝ ꯇꯥꯕꯗꯤ ꯈꯔ ꯌꯥꯏꯗꯅ
ꯀ ꯀꯣꯏꯁꯨ ꯀꯩꯅꯣ ꯑꯩꯈꯣꯏ ꯃꯔꯨꯞꯈꯣꯏꯒꯤ ꯃꯆꯦꯠꯁꯨ ꯌꯥꯎꯋꯕ ꯑꯗꯨꯝ ꯂꯣꯏꯅ ꯄꯥꯔꯇꯤ ꯑꯣꯏꯅ ꯆꯞꯅꯦꯕ ꯑꯩꯈꯣꯏ ꯄꯨꯟꯕꯒꯤ ꯄꯨꯟꯅꯕ ꯀꯨꯏꯔꯦꯕ ꯃꯣꯏ ꯎ ꯏꯃꯥ ꯃꯔꯣꯛꯁꯤꯡꯁꯨ ꯍꯥꯏ ꯎ ꯀ ꯀꯩꯅꯣ ꯂꯣꯏ ꯂꯥꯏꯔꯤꯛꯇ ꯇꯝꯕ ꯀ ꯀꯩꯅꯣ ꯇꯝꯕ ꯂꯣꯏ ꯆꯠꯈ꯭ꯔꯦꯕ ꯍꯟꯗꯛꯛꯇ ꯑꯃꯨꯛꯀ ꯂꯥꯛꯄ ꯑꯗꯨꯒꯤ ꯄꯨꯟꯁꯦ ꯇꯧꯕ ꯇꯥꯏ ꯈꯟꯁꯤ ꯆ ꯑꯃ ꯍꯂꯥꯏ ꯍꯥꯏꯅꯤ
ꯎ
ꯅꯪ ꯏꯁꯩ ꯅꯪ ꯅꯣꯏ ꯈꯨꯟꯗꯒ ꯆꯔꯆꯇꯒ ꯏꯁꯩ ꯁꯛꯇ꯭ꯔꯣ
ꯑꯔ ꯁꯔꯝ ꯑꯔ ꯃꯤꯗꯥ
ꯍꯟ ꯅꯅꯥꯊꯟꯗ
ꯌꯥꯁ ꯏꯅꯦꯉ
ꯑꯁ ꯑꯗꯨꯗꯤ ꯍꯥꯏꯔꯝꯒꯅꯤꯌꯦ
ꯎꯝ ꯑꯗꯨꯗꯩꯗꯤ ꯀꯩꯅꯣꯗꯩ ꯄ꯭ꯔꯣꯒ꯭ꯔꯥꯝꯒꯨꯝꯕꯗꯤꯩ ꯑꯗꯨꯝ ꯀꯩꯅꯣ ꯇꯧꯋꯦꯗ ꯏꯁꯇꯦꯖ ꯏꯁꯇꯦꯖꯇ ꯀꯥꯕꯕꯁꯤꯦ ꯇꯟꯕ ꯍꯥꯏꯕ ꯌꯥꯗꯅꯤ ꯑꯣ
ꯍꯣꯏ ꯁꯨꯃꯥꯏꯅ ꯇꯟꯕꯁꯨ ꯌꯥꯎꯋꯦ ꯑꯩꯁꯨ ꯇꯜꯂꯦꯗ ꯑꯗꯨꯗꯤ
ꯀꯥꯈ꯭ꯔꯗꯤ ꯑꯗꯨꯝ ꯀꯩꯅꯣ ꯃꯦꯅꯦꯖꯁꯤ ꯇꯧꯕ ꯍꯩꯌꯦꯕ ꯑꯗꯨꯕꯨ ꯀꯥꯅꯤꯡꯗꯕ ꯍꯥꯏꯗꯨꯅꯤ ꯀꯥꯔꯗꯤ ꯑꯗꯨꯝ ꯇꯧꯕ ꯌꯥꯕ ꯇꯧꯔꯦ ꯀ ꯑꯗꯨꯕꯨ ꯀꯥꯅꯤꯡꯗꯦ ꯍꯥꯏꯁꯤ
ꯑꯗꯨ ꯑꯗꯨꯝ ꯑ
ꯀꯥꯏ ꯑꯃ ꯐꯥꯎ ꯍꯗꯦ ꯑꯗꯨꯗꯤ
ꯑꯍꯗꯅꯤꯡꯗꯦ ꯌꯦ ꯃꯗꯤ ꯅꯨꯅꯨꯡꯉꯥꯏ
ꯑ ꯆꯡꯃ ꯅꯨꯡꯒꯥꯏꯌꯦ ꯆꯃꯅꯤ ꯅꯨꯡꯒꯥꯏꯕꯨꯅꯦ
ꯅꯪ ꯍꯥꯏꯌꯣ
ꯑ ꯇꯗ
ꯎ
ꯑꯗꯨꯝ ꯑꯩꯈꯣꯏ ꯑꯩꯈꯣꯏ ꯈꯨꯟꯗꯒꯨꯝꯕ ꯑꯦ ꯑꯩꯁꯦ ꯐꯖꯅ ꯍꯩꯇꯦꯗ ꯑꯁꯨꯝ ꯑꯔꯥꯏꯕ ꯈꯛꯇ ꯑꯩ ꯔꯣꯁ ꯅꯝꯗꯕ
ꯎꯝ ꯂꯥꯟꯕ ꯅꯦ
ꯑꯗꯨꯝ ꯑꯔꯥꯏ ꯑꯔꯥꯏꯕꯗꯨ ꯇꯣ
ꯌꯥ
ꯑꯁ ꯌꯥꯝ ꯂꯨꯕꯗꯤ ꯍꯩꯇꯦ ꯑꯩ ꯖꯕꯣꯏ ꯍꯩꯇꯦ
ꯍꯣꯏ ꯑꯩꯈꯣꯏꯁꯨꯀꯣ ꯍꯟꯗꯛ ꯀꯣꯏꯕ ꯆꯠꯁꯦ ꯑꯃꯨꯛ ꯍꯥꯏꯅꯔꯒ ꯂꯩ ꯑꯁ
ꯍꯂꯣ ꯆꯂꯣ ꯆꯂꯣ ꯍꯧꯖꯤꯛ ꯆꯠꯇ꯭ꯔꯗꯤ ꯀꯩꯗꯧꯉꯩ ꯆꯠꯅꯤ
ꯃꯣꯏꯗꯣ ꯏꯃꯥꯟꯅꯕꯤꯁꯤꯡꯗꯨꯕꯨ ꯃꯄꯥꯟ ꯂꯝꯗ ꯀꯣꯂꯦꯖ ꯇꯝꯃꯦꯕꯀꯣ ꯃꯣꯏꯗꯣ ꯑꯃꯨꯛ ꯆꯪ ꯐꯔꯅꯦꯕꯀꯣ ꯑꯗꯨꯒꯤꯟ ꯁꯦ ꯍꯥꯏꯌꯦ ꯑꯗꯣ ꯑꯩꯈꯣꯏꯅ ꯄꯨꯟꯁꯩ ꯄꯨꯟꯁꯩ ꯍꯥꯏꯔꯒ ꯄ꯭ꯂꯥꯟ ꯇꯧꯕꯁꯦ ꯁꯣꯛꯑꯣ ꯑꯣꯏꯔꯟꯗꯦꯕ
ꯄ꯭ꯂꯥꯟ ꯇꯧꯅꯨ ꯑꯩꯈꯣꯏꯁꯨ ꯄ꯭ꯂꯥꯟ ꯁ ꯇꯧ ꯇꯧꯗꯦ ꯑꯩꯣꯏꯗꯤ ꯍꯌꯦꯡ ꯆꯠꯂꯅꯤꯗꯤ ꯉꯁꯤ ꯑꯣ ꯐꯔꯦ ꯍꯌꯦꯡ ꯆꯠꯂꯁꯤ ꯌꯥꯔꯦꯀꯣ ꯌꯥꯔꯦꯀꯣ ꯂꯣꯏꯅꯤ ꯌꯥꯔꯗꯤ ꯑꯗꯨꯝ ꯌꯥꯔꯦ ꯌꯥꯗ꯭ꯔꯗꯤ ꯂꯍꯣꯔ ꯑꯦ ꯀꯩꯅꯣ ꯄ꯭ꯔꯤ ꯄ꯭ꯂꯥꯟ ꯇꯧꯋꯦꯗꯤ ꯁꯨꯡꯄꯣꯏ ꯑꯣꯏꯗꯦꯕ ꯀꯩꯅꯣꯝꯃ ꯄ꯭ꯔꯣꯕ꯭ꯂꯦꯝ ꯑꯃ ꯊꯣꯛꯄ꯭ꯔꯥ ꯏꯔꯥꯡ ꯊꯣꯛꯄ꯭ꯔꯥ ꯀꯩꯅꯣ ꯑꯗꯨꯝ ꯇꯧꯋꯦꯕ
ꯎꯝ
ꯑꯗꯨꯒꯤ ꯇꯛꯀꯦ ꯍꯥꯏꯔꯗꯤ ꯎꯝ ꯉꯁꯤ ꯈꯨꯗꯛꯇ ꯑꯃꯒ ꯍꯥꯏꯔꯅꯤ ꯑꯁꯤ ꯑꯁꯤ ꯆꯠꯁꯦ ꯑ ꯑꯗꯨꯗ ꯀꯣꯏꯕ ꯆꯠꯁꯦ ꯌꯥꯔꯗꯤ ꯌꯥꯔꯦ ꯌꯥꯗꯗꯤ ꯂꯩꯍꯧꯔꯣ ꯑꯁꯤꯅꯤ
ꯐꯩꯌꯦ ꯑꯗꯨꯅꯀꯣ
ꯍ ꯔꯣ ꯃꯤꯒꯤ ꯅꯅꯥꯆꯂ ꯍꯧꯔꯣ ꯂꯣꯏꯅ ꯆꯠꯂꯒꯅꯤ ꯂꯣꯏꯅ ꯌꯥꯎꯅꯤ ꯁꯗꯦ ꯁꯅꯤ ꯍꯥꯏ ꯃꯗꯦ ꯎꯝ ꯎꯝ
ꯃꯤ ꯁꯨꯅꯕ ꯍꯣꯠꯅꯕꯗ ꯑꯩꯈꯣꯏꯗꯤ ꯋꯥꯏꯑꯦ
ꯑꯩ ꯇ ꯋꯥ
ꯈꯪꯗꯦ ꯍꯟꯗꯛꯁꯨ ꯑꯃꯨꯛ ꯅꯍꯥꯟ ꯉꯔꯥꯡ ꯎ ꯑꯣ ꯃꯃꯥꯡ ꯅꯦꯕꯀꯣ ꯑꯗꯨꯅ ꯄꯨꯟꯁꯦ ꯍꯥꯏꯕ ꯑꯩꯗꯣ ꯈꯨꯟꯗ ꯂꯩꯕꯅꯤꯅꯀꯣ ꯑꯗꯣ ꯄꯨꯡ ꯃꯥꯄꯜꯗ ꯕꯖꯥꯔꯗ ꯊꯦꯡꯅꯁꯦ ꯍꯥꯏꯕꯅꯦꯕ ꯑꯗꯣ ꯑꯩꯗꯤ ꯑꯩꯈꯣꯏ ꯈꯨꯟꯂꯨꯑ ꯀꯩꯅꯣꯐꯥꯎ ꯂꯥꯛꯄꯗꯣ ꯒꯥꯔꯤ ꯆꯦꯟꯗꯕꯅꯤꯅ ꯑꯩꯗꯣ ꯈꯣꯡꯉꯁꯨ ꯅ ꯏꯊꯟꯗ ꯆꯠꯄꯗꯣ ꯇꯟꯕꯀꯣ ꯑꯩꯗꯤ ꯐꯔꯛ ꯇꯥꯔꯅꯤ
ꯗꯅꯤ
ꯑꯩꯁ ꯐꯔꯛ ꯇꯥꯔꯅꯤ ꯍꯥꯏꯕꯅꯦꯕ ꯑꯗꯨꯁꯨ ꯃꯣꯏꯁꯨ ꯄꯨꯂꯞ ꯆꯠꯇꯕ ꯃꯥꯜꯂꯦꯕ
ꯑꯣ
ꯑꯗꯨꯒ ꯑꯃꯨꯛ ꯍꯟꯗꯛꯁꯨ ꯑꯃꯨꯛ ꯆꯠꯁꯦ ꯍꯥꯏꯌꯦꯦ ꯑꯗꯣ ꯈꯪꯗꯦ
ꯑꯩꯁꯨ ꯀꯣꯏꯕꯗꯤ ꯌꯥꯝ ꯄꯥꯝꯕꯅꯦ ꯑꯗꯣ ꯍꯟꯗꯛꯁꯦ ꯎꯝ ꯀꯩꯅꯣ ꯇꯧꯕꯅꯤꯅ ꯏꯔꯥꯡ ꯐꯠꯇꯕꯅꯤꯅꯀꯣ ꯑꯗꯨꯝ ꯑꯩꯈꯣꯏ ꯑꯩꯈꯣꯏꯒꯤ ꯏꯃꯨꯡꯈꯩꯅꯁꯨ ꯈꯔ ꯌꯥꯗꯕ ꯃꯤꯅ ꯑꯋꯥꯕ ꯇꯥꯔꯒ ꯅꯣꯏꯅ ꯑꯗꯨꯝ ꯅꯨꯡꯉꯥꯏꯅ ꯆꯠꯀꯦꯔꯣ ꯑꯗꯨ ꯇꯧꯒꯦꯔꯣ
ꯏꯔꯥꯡꯁꯨ ꯐꯠꯇꯦ ꯅꯨꯄꯤꯁꯨ ꯑꯣꯏꯕꯒꯤ ꯄꯣꯡꯆꯠ ꯆꯠꯄ ꯅꯨꯡꯉꯥꯏ ꯆꯠꯅꯤꯡꯉꯗꯤ ꯏꯝꯐꯥꯜ ꯃꯅꯨꯡꯗ
ꯍꯣꯏ
ꯃꯔꯤꯅꯦ
ꯂꯨꯍꯣꯡꯕ ꯆꯠꯄꯗꯁꯨꯀꯣ ꯏꯃꯥꯟꯅꯕꯤꯒꯤ ꯏꯃꯥꯟꯅꯕꯤ ꯃꯣꯏ ꯃꯄꯥꯅ ꯊꯤꯜꯂꯦꯕ ꯑꯩꯈꯣꯏ ꯄꯨꯂꯞꯇꯣ
ꯍꯝ
ꯑꯗ ꯏꯃꯥꯟꯅꯕꯤ ꯃꯃꯥꯅꯁꯨ ꯃꯃꯥꯁꯨ ꯆꯠꯂꯦ ꯑꯗꯣ ꯃꯃꯥꯅ ꯀꯩ ꯀꯩ ꯍꯥꯏꯒꯦ ꯍꯥꯏꯕ ꯑꯗꯨꯕꯨ ꯑꯁ ꯅꯣꯏꯗꯤ ꯂꯩꯁꯥꯕꯤꯁꯨ ꯐꯥꯔꯦ ꯑꯗꯨꯒ ꯅꯊꯠ ꯊꯗꯁꯨ ꯆꯠꯄ ꯍꯩꯇꯦ ꯍꯧꯖꯤꯛꯐꯥꯎ ꯃꯄꯥ ꯃꯄꯥꯗ ꯊꯤꯜꯂꯣ ꯊꯤꯜꯂꯣ ꯑꯝ ꯇꯧꯅꯦꯕ ꯀꯩ ꯅꯣ ꯏꯀꯥꯏꯗ꯭ꯔꯣ ꯍꯥꯏ ꯃꯩꯇꯩꯒꯤ ꯂꯨꯍꯣꯡꯕꯗꯤ ꯊꯦꯡꯉꯤꯗꯅ
ꯎꯝ ꯊꯦ
ꯒꯥꯔꯤ ꯒꯥꯔꯤ
ꯑ
ꯍꯦ ꯐꯌꯦꯡꯒꯤꯗꯤ ꯆꯥꯛ ꯇꯧꯕꯅꯦ ꯑꯣꯛ ꯇꯧꯕꯅꯦ
ꯑꯩꯈꯣꯏ ꯑꯩꯁꯨ ꯑꯃꯨꯔꯛꯇꯤ ꯆꯠꯂꯨꯔꯦ ꯀꯗꯥꯏ ꯂꯨꯍꯣꯡ ꯂꯣꯏꯔꯒ ꯆꯥꯛꯄꯤꯖꯒꯦ ꯍꯥꯏꯔꯒ ꯆꯥꯛꯁꯨ ꯄꯤꯖꯔꯦ ꯑꯆꯥꯄꯣꯠ ꯄꯤꯖꯔꯒ ꯇꯣꯏꯑꯦ
ꯅꯪ ꯄ꯭ꯔꯣꯇꯦꯁ ꯇꯧ ꯌꯥꯗ꯭ꯔꯣ ꯑꯗꯨꯗꯤ
ꯑꯦ ꯆꯥꯛꯀꯗꯧꯅꯤ ꯆꯥꯅꯤ ꯍꯥꯏꯔꯣ ꯍꯥꯏꯔꯒ ꯅꯨꯃꯤꯠ ꯎꯝ ꯅꯨꯃꯤꯠ ꯃꯉꯥ ꯊꯥꯡꯕ ꯑꯗꯨꯝ ꯅꯨꯃꯤꯠꯇ ꯑꯃꯨꯛꯀ ꯆꯥꯗ ꯉꯅꯤ ꯌꯥꯔꯦ
ꯃꯣꯏꯒꯤꯗꯣ ꯃꯉꯥꯅꯤ ꯆꯥꯛꯀꯧꯕ ꯂꯩꯕꯅꯦ
ꯎꯝ ꯑꯗꯨꯗ ꯑꯃꯨꯛꯀ ꯆꯥꯗꯣꯏꯅꯤ ꯍꯧꯖꯤꯛꯇꯤ ꯆꯥꯔꯣꯏ ꯍꯥꯏꯔꯦ ꯄꯦꯔꯥꯅꯤ ꯑꯩꯅ ꯆꯥꯛ ꯆꯥꯗꯕꯤꯗ ꯑꯁ ꯂꯨꯍꯣꯡꯒ ꯁꯥꯔꯅꯤꯌꯦ ꯆꯠꯄ
ꯑꯥ
ꯑꯩꯗꯤ ꯆꯥꯛ ꯐꯪꯔꯤꯅꯦ ꯆꯠꯄ ꯑꯁ ꯀꯗꯥꯏꯗꯒꯤ ꯆꯥꯛ ꯂꯥꯡ ꯁꯤꯅꯤꯉꯥꯏ ꯇꯧꯑ
ꯑ
ꯀꯩꯅꯣꯝ ꯑꯩꯈꯣꯏ ꯊꯣꯛꯄꯗꯨ ꯄꯨꯡ ꯑꯃꯗ ꯊꯣꯛꯅꯦꯕ
ꯑꯣ
ꯄꯨꯡ ꯃꯥꯄꯜꯗ ꯑꯃꯨꯛꯀ ꯌꯨꯝ ꯍꯜꯂꯦ ꯆꯥꯛꯂꯥꯎ ꯑꯃꯗꯤ ꯍꯣꯏ ꯑꯣꯖꯥꯅꯗꯤ ꯂꯩꯁꯦ ꯂꯩꯁꯦ ꯍꯥꯏꯕꯅꯦꯕꯣ ꯑꯩ ꯆꯥꯛꯥ ꯆꯥꯛꯂꯥꯃꯣꯟꯕꯒꯤ ꯍꯜꯂꯕꯅꯤ
ꯅꯪꯁꯨ ꯎ ꯑꯆꯥꯄꯣꯠ ꯆꯥꯔꯒ ꯄꯨꯛ ꯊꯟꯗꯕ꯭ꯔꯣ
ꯁ ꯃꯗꯨ ꯆ ꯆꯥꯛ ꯆꯪꯗ꯭ꯔꯤꯍꯣ ꯑꯗꯨꯝ
ꯑꯩꯗꯤ ꯑꯆꯥꯄꯣꯠꯆꯥ ꯄꯨꯛꯊꯜꯂꯦꯕ
ꯌꯥꯔꯦ ꯅꯣꯏ ꯄꯨꯛꯁꯤ ꯑꯣꯔꯤꯖꯅꯦꯜ ꯅꯠꯇꯦ
ꯎꯝ ꯑꯩꯗꯤ ꯎꯝ ꯍꯣꯁꯇꯦꯜ ꯂꯩꯔꯛꯄꯅꯤꯅꯀꯣ ꯍꯣꯁꯇꯦꯜꯗꯣ ꯍꯦꯟꯖꯥꯡ ꯍꯥꯎꯇ꯭ꯔꯗꯤꯀꯣ ꯑꯗꯨꯝ ꯆꯥꯛ ꯆꯥꯗꯕꯒꯤ ꯍꯦꯕꯤꯠ ꯂꯩꯌꯦꯕꯀꯣ ꯃꯦꯒꯤꯒꯨꯝꯕ ꯑꯗꯨꯒꯨꯝꯕ ꯈꯔ ꯈꯔ ꯂꯣꯟꯅ ꯍꯧꯔꯒꯕꯨ ꯑꯗꯨꯝ ꯆꯥꯕ
ꯅꯣꯏꯁꯨ ꯑꯗꯨꯃꯥꯏꯅ ꯇꯧꯔꯛꯄ꯭ꯔꯣ
ꯃꯝꯗꯀꯣ